ꯑꯣ ꯇꯥꯏ ꯇꯥꯏ ꯀꯩꯗꯧꯔꯤꯅꯣ ꯍꯣꯏ ꯆꯔꯦ꯫
ꯀꯩ ꯃꯊꯦꯜ
ꯈꯣꯏꯁꯦ ꯉꯁꯤ ꯑ ꯀꯩ ꯀꯣꯕꯤ ꯀꯣꯕꯤꯒ ꯑꯂꯨꯒꯥ ꯆꯥꯏ
ꯑꯁ ꯍꯥꯎꯕ꯭ꯔꯣ
ꯑꯦ ꯑꯗꯨꯝ ꯍꯥꯎꯇꯤ ꯍꯥꯎꯋꯦ ꯍꯥꯎꯋꯦ ꯍꯥꯏꯕ ꯇꯔꯦꯅꯤ ꯅꯣꯏꯗꯤ
ꯉꯁꯤꯗꯤ ꯌꯦꯟꯁꯥ ꯄꯤꯖꯩꯌꯦ
ꯑꯣ- ꯀꯔꯤ
ꯀꯩ ꯀꯩ ꯍꯣꯠꯅꯔꯤꯒꯦ
ꯑꯩꯁꯦ ꯀ꯭ꯂꯥꯁ ꯑꯃ ꯆꯠꯂꯦ
ꯍꯥ
ꯎ ꯂꯥꯏꯔꯤꯛ ꯇꯝꯔꯤꯑꯦꯕ
ꯑꯣ ꯀꯔꯤ ꯀꯔꯝꯕꯗ
ꯗꯣꯁ ꯁꯦꯀꯦꯟꯗ꯭ꯔꯤ
ꯑꯣ
ꯍꯥ
ꯀꯩ ꯀꯥꯏꯗ ꯇꯝꯒꯦ
ꯂꯝꯄꯥꯛꯇ
ꯇꯝꯄꯥꯛꯇ ꯀꯔꯤ ꯑꯣ
ꯎ
ꯇꯥꯕ꯭ꯔꯣ
ꯍꯣꯏ ꯕꯣꯜꯒꯨꯝꯕꯗꯤ ꯌꯦꯡꯕ꯭ꯔꯣ
ꯕꯣꯠꯁꯦ ꯑꯁ ꯊꯦꯡ ꯊꯦꯡꯅ ꯇꯧꯃꯟꯕꯒꯤ ꯀꯣꯛ ꯆꯤꯛꯑꯦ
ꯎꯝ ꯍꯣꯏꯅꯦ
ꯅꯪꯗꯤ ꯌꯦꯡꯕ꯭ꯔꯣ ꯉꯁꯤ ꯌꯦꯡꯒꯦꯔꯣ
ꯈꯪꯗꯦꯗ
ꯀꯅꯥ ꯃꯤꯁꯤ ꯁꯄꯣꯔꯠꯔꯣ ꯀꯅꯥ ꯁꯄꯣꯔꯠꯔꯣ
ꯑꯩꯈꯣꯏꯒꯤ ꯕ꯭ꯔꯥꯖꯤꯜ ꯑꯣꯏꯅ ꯁꯄꯣꯔꯠ ꯇꯧꯕꯅꯤ ꯑꯗꯨꯒ ꯄꯤꯈ꯭ꯔꯦ
ꯀꯨꯏꯔꯦ
ꯎꯝ
ꯇ꯭ꯔꯤꯁ
ꯆꯛꯅꯦ ꯈꯟꯕ꯭ꯔꯣ ꯑꯗꯨꯒꯤꯅꯃ
ꯃꯤ ꯌꯥꯝ ꯂꯩ ꯃꯤ ꯌꯥꯝ ꯀꯞꯄ ꯎꯕ ꯑꯗꯨꯒꯤ
ꯆꯍꯤꯗꯤ ꯀꯌꯥ ꯁꯨꯔꯒꯦ
ꯑꯩꯔꯣ
ꯎꯝ
ꯀꯩꯁꯤ ꯀꯌꯥꯒꯨꯝꯕ ꯈꯟꯕ꯭ꯔꯣ
ꯇꯔꯥ ꯅꯤꯄꯟ ꯇꯔꯥ ꯇꯔꯦꯠ ꯑꯗꯨꯒꯨꯝꯕ
ꯑꯩꯗꯤ ꯈꯪꯗꯦ ꯑꯩꯒꯤ ꯆꯍꯤꯁꯨ ꯈꯪꯗꯦ
ꯆꯍꯤ ꯈꯪꯗ꯭ꯔꯒ ꯀꯃꯥꯏꯅ ꯂꯩꯕ꯭ꯔꯣ
ꯑꯩꯁꯦ ꯑꯩꯒꯤꯁꯦ ꯃꯤꯗꯒꯤ ꯇꯣꯉꯥꯟꯕꯅꯤ
ꯍꯥ
ꯃꯤꯉꯣꯗꯒꯤ ꯇꯣꯉꯥꯟꯕꯅꯦꯕ
ꯃꯤꯗꯒꯤ ꯇꯣꯡꯉꯥꯜꯂꯦ ꯅꯨꯄꯤꯗꯤ ꯈꯪꯅꯕꯒ ꯂꯩꯕ꯭ꯔꯥ
ꯐ꯭ꯔꯥ ꯑꯣꯏꯒ ꯁ
ꯅꯨꯄꯤ ꯈꯪꯅꯕꯒ ꯂꯩꯕ꯭ꯔꯥ
ꯀꯥꯏꯔꯤꯅ ꯄꯤꯅꯣꯍꯁ
ꯅꯪ ꯅꯪ ꯁ꯭ꯀꯨꯜ ꯆꯠꯄꯗ ꯐꯖꯕꯒ ꯂꯩꯇ꯭ꯔꯣ
ꯈꯪꯗꯦ ꯑꯗꯨꯒꯨꯝꯕꯗꯤ ꯑꯅꯤꯗꯤ ꯂꯩꯔꯝꯃꯅꯤꯅ ꯑꯗꯨꯒ ꯅꯨꯄꯥ ꯑꯣꯏꯕꯤꯅꯤ ꯑꯃꯅꯤ ꯑꯅꯤꯗꯤ ꯂꯩꯔꯕꯝꯅꯤꯅ
ꯅꯪꯔꯣ ꯑꯩꯌꯥ ꯃꯩ ꯃꯨꯠꯈ꯭ꯔꯦ ꯅꯣꯏꯕꯨꯗꯤ ꯃꯩ ꯂꯥꯛꯄ꯭ꯔꯣ
ꯂꯥꯛꯥꯑꯦ ꯁꯣꯝꯗ
ꯑꯩꯈꯣꯏꯁꯨ ꯃꯩ ꯂꯥꯛꯇꯦ ꯉꯁꯥꯏꯗꯤ ꯖꯦꯅꯦꯔꯦꯇꯔ ꯄꯤꯕꯅꯦ ꯖꯦꯅꯔꯦꯇꯔꯁꯨ ꯃꯨꯊꯠꯄꯤꯈ꯭ꯔꯦ
ꯑꯣ ꯇꯝꯄꯥꯛꯇ ꯒꯤꯔꯣ ꯅꯠꯇ꯭ꯔꯒ ꯆꯤꯡꯗꯒꯤꯔꯣ
ꯑꯩꯁꯦ ꯑꯩꯁꯨ ꯃꯤꯒꯤ ꯃꯐꯝꯗ ꯂꯥꯏꯔꯤꯛ ꯇꯝꯕ ꯆꯠꯂꯦ
ꯑꯣ ꯎꯝ
ꯀꯔꯥꯏ ꯍꯥꯏ ꯅꯪꯉꯣꯟꯗꯒꯤꯗꯤ ꯑꯍꯟ ꯃꯥꯜꯂꯦ ꯑꯩꯅ
ꯑꯗꯨꯝ ꯅꯪꯒꯤ ꯀꯌꯥ ꯈꯟꯗ꯭ꯔ
ꯑꯣ ꯉꯥꯡꯉꯒꯅꯤꯔꯥ ꯑꯁ ꯌꯥꯝ ꯋꯥꯗꯦ
ꯑꯗꯨ ꯎꯝ ꯀꯩ ꯀꯩ ꯍꯣꯠꯅꯔꯤꯅꯣ ꯎꯝ
ꯑꯩꯁꯨ ꯀꯣꯂꯦꯖ ꯇꯝ꯭ꯔꯤ
ꯍ ꯐ ꯍꯥꯏ ꯅꯤꯡ
ꯎꯝ ꯍꯅꯨꯔꯦꯗ ꯑꯩꯗꯤ
ꯍꯥ
ꯍꯅꯨꯔꯕ
ꯑꯂꯨꯔꯦ ꯑꯂꯨꯕꯅ ꯐꯕꯅꯤ
ꯁꯤꯃꯤꯁꯇꯔ ꯃꯉꯥ ꯁꯨꯔꯤꯅꯤ
ꯏ
ꯎꯝ
ꯑꯩꯈꯣꯏꯗꯤ ꯍꯅꯨꯕꯗꯨ ꯄꯥꯝꯕꯅꯤ
ꯑ ꯅꯪ ꯇꯤꯤ ꯀꯌꯥꯔꯣ ꯍꯥ ꯍꯣꯏ ꯈꯪꯗꯦ ꯅꯪ ꯅ ꯍꯩꯗꯤ ꯍꯥꯏꯗ꯭ꯔꯒ ꯀꯃꯝꯥꯏꯅ ꯊꯝꯕꯤꯔ
ꯑꯩꯗꯤ ꯍꯥꯏꯅꯤꯡꯗꯦ ꯏꯀꯥꯏꯗ ꯑꯩꯗꯤ
ꯀꯁꯤꯗ ꯆꯍꯤ ꯃꯥꯟꯅꯔꯝꯗꯅꯀꯣ
ꯀꯔꯤꯅꯔꯪꯗꯤ ꯃꯥ ꯃꯥꯎ ꯑꯣꯏꯗꯧꯔꯦ ꯍꯣꯏ ꯈꯪꯉꯦ
ꯆꯁꯀꯗꯥꯏꯗꯅꯣꯁ ꯍꯧꯖꯤꯛ ꯑꯉꯥꯡ ꯁꯥꯕ ꯀꯥꯟꯁꯤꯗ ꯀꯗꯥꯏꯗꯒꯤ ꯃꯨꯛ ꯑꯣꯏꯗꯕ
ꯑ ꯀꯩꯅꯣ ꯅꯨꯄꯥ ꯂꯩꯔꯝꯅꯤꯗ
ꯑꯦ ꯅꯨꯄꯥ ꯂꯩꯔꯒꯕꯨ ꯅꯪꯉꯣꯟꯗ ꯋꯥꯔꯤ ꯁꯥꯒꯦꯔꯣ
ꯇꯩꯁ
ꯅꯨꯄꯥ ꯂꯩꯕ ꯅꯨꯄꯤ ꯁꯤꯒꯨꯝꯕ ꯊꯕꯛꯇ ꯎꯗꯩ ꯈꯪꯕ꯭ꯔꯥ ꯅꯨꯄꯥ ꯂꯩꯕ ꯃꯤꯁꯤꯡꯒꯨꯝꯕ ꯊꯕꯛ ꯇꯧꯗꯦ ꯍꯥ
ꯍꯣꯏ ꯍꯣꯏ ꯍꯣꯏ ꯆꯨꯝꯃꯦ ꯆꯨꯝꯃꯦ ꯑꯗꯨ ꯈꯪꯉꯤ ꯅꯪꯗ ꯅꯨꯄꯤ ꯀꯤ ꯂꯩꯕꯅꯤ ꯅꯨꯄꯥ ꯍꯥꯏꯕ
ꯍ
ꯊꯤꯕꯅꯦ ꯐꯪꯗꯦ ꯎꯝ
ꯐꯪꯅꯤ ꯐꯪꯉꯦ
ꯅꯨꯄꯥꯁꯦ ꯊꯤꯕꯅꯦꯕ ꯐꯪꯗꯦꯕ ꯑꯩ ꯑꯩꯒ ꯆꯥꯟꯅꯕ ꯀꯅꯥꯁꯨ ꯂꯩꯇꯦ
ꯑꯣ ꯑꯣ ꯍ ꯊꯤꯕꯤꯌꯨ ꯍꯥꯏꯔꯣ
ꯀꯔꯝꯕ ꯀꯔꯝꯕ ꯀꯔ ꯀꯔꯝꯕꯅꯤ
ꯍꯕ
ꯎ ꯀꯥꯏꯗꯦ
ꯐꯖꯗꯦ
ꯀꯥꯏꯗꯦ ꯅꯤꯁꯥ ꯆꯥꯗꯕ ꯑꯗꯨꯒ ꯋꯥꯡꯅꯤꯉꯥꯏꯀꯣ
ꯎꯝ ꯐꯪꯉꯣꯏ ꯑꯗꯨꯁꯨ
ꯅꯪꯗꯤ ꯆꯥꯕ꯭ꯔꯣ ꯑꯩꯁꯦ
ꯑꯗꯨꯒꯨꯝꯕꯗꯤ ꯆꯥꯗꯦ ꯆ ꯑꯉꯥꯡ ꯑꯣꯏꯔꯤꯗ
ꯑꯗꯨꯅꯦ ꯅꯪ ꯂꯩꯔꯤꯁꯤꯗꯤ
ꯀꯩ
ꯅꯪꯅ ꯍꯥꯏꯖꯔꯒ ꯀꯕꯤꯒ ꯅꯪꯅ ꯊꯤꯕꯤꯌꯨ ꯍꯥꯏꯔꯒ ꯅꯪ ꯊꯤꯔ ꯐꯪꯗ꯭ꯔꯗꯤ ꯅꯪ ꯑꯗꯨꯝ ꯇꯥꯔꯅꯤꯅꯦ
ꯎꯝ ꯑꯩꯗꯤ ꯅꯪ ꯑꯍꯟ ꯑꯣꯏꯃꯅꯦꯕ ꯑꯁ ꯑꯁ ꯊꯩꯗꯣꯝꯅꯤ ꯑꯩꯈꯣꯏꯗꯤ ꯑꯍꯟꯅ ꯄꯥꯝꯅꯤꯔꯗ
ꯍꯤꯟꯕꯗ ꯉꯥꯏꯔꯤꯌꯦ ꯑꯩꯗꯤ
ꯀꯨꯟ ꯍꯦꯟꯕ ꯍꯥꯏꯕꯁꯤ ꯀꯨꯟꯗꯒꯤ ꯑꯃ ꯍꯥꯞꯂꯗꯤ ꯀꯌꯥꯔꯥ
ꯑꯣ ꯅꯪ ꯑꯗꯨꯁꯨ ꯑꯗꯨꯗꯤ ꯑꯗꯨꯗꯤ ꯑꯩ ꯏꯆꯦꯒ ꯆꯞ ꯃꯅꯩ ꯑꯩꯅ
ꯑꯍꯟ ꯄꯥꯝꯃꯦ ꯍꯥꯏꯕ ꯅꯠꯇ꯭ꯔꯅ
ꯍꯣꯏ ꯄꯥꯝꯃꯦ
ꯅꯗ꯭ꯔꯦꯗ ꯆꯥꯔꯦ ꯑꯗꯨꯗꯤ
ꯑꯩ ꯅꯨꯄꯤꯕꯨ ꯊꯥꯖꯗꯦꯗ ꯅꯨꯄꯤꯁꯤꯡꯉ
ꯑꯗꯨꯝ ꯋꯥꯔꯤ ꯁꯥꯔꯦꯗꯤ ꯀꯩꯗꯧꯕ ꯑꯩ ꯊꯥꯖꯔꯤꯒꯦ ꯑꯗ
ꯍꯧꯖꯤꯛ ꯍꯥꯏꯔꯁꯨ ꯍꯣꯔꯦꯟ ꯇꯣꯉꯥꯟꯅꯅꯤ ꯅꯨꯄꯤꯒꯤ ꯋꯥꯈꯜꯁꯦ
ꯏꯅꯠꯇꯦ ꯏ ꯅꯣꯏ ꯅꯨꯄꯥꯗꯨꯅꯦ ꯃꯁꯛ ꯐꯖꯩꯌꯦ ꯑꯗꯨ ꯇꯧꯋꯦ ꯁꯤ ꯇꯧꯋꯦ ꯇꯧꯋꯦ
ꯎ
ꯑꯁꯤ ꯍꯦꯛ ꯂꯣꯏꯔꯒ ꯑꯃꯨꯛꯀ ꯇꯧꯔꯛꯀꯦ
ꯌꯥꯢꯌꯦ
ꯌꯥꯏꯑꯦ ꯀ ꯂꯥꯁꯇ ꯅꯪꯒꯤ ꯅꯨꯄꯤꯁꯤꯅ ꯍꯣꯔꯦꯟ ꯐꯨꯕꯤꯗꯅ ꯎꯝ
ꯀꯥꯏꯗ ꯅꯨꯄꯤꯅꯣ ꯑꯁ
ꯑꯁꯨꯛ ꯊꯦꯡꯉꯕ ꯐꯥꯎ ꯅꯨꯄꯤꯒ ꯋꯥꯔꯤ ꯁꯥꯏꯅ ꯁꯥꯎꯗꯅꯀꯣ ꯅꯪꯕꯨ
ꯑꯁ ꯑꯩ ꯅꯨꯄꯤ ꯑꯩ ꯅꯨꯄꯤ ꯂꯤꯔꯝꯗꯦ ꯁꯨꯃꯥꯏꯅ ꯇꯧꯒꯦꯔꯣ ꯑꯩꯁꯨ ꯑꯥ
ꯑꯗꯨꯗꯤ ꯏꯕꯥꯅꯤꯁꯨ ꯆꯞ ꯆꯥꯔꯦꯅꯦ
ꯆꯞ ꯆꯥꯔꯦ
ꯅꯪ ꯀꯌꯥ ꯋꯥꯡꯒꯦ ꯑꯩꯗꯤ ꯑꯩ ꯑꯩꯗꯤ ꯑꯩꯉꯣꯟꯗꯒꯤ ꯋꯥꯡꯉꯗꯤ ꯌꯥꯔꯅꯤꯗ
ꯑꯩꯗꯤ ꯑꯩꯗꯤꯀꯣ ꯑꯗꯤ
ꯍꯥꯥ
ꯑꯩꯗꯤ ꯇꯨ ꯄꯣꯏꯟ ꯇꯨ ꯅꯤ
ꯑꯁ ꯎꯊꯤ ꯑꯣꯊꯤ ꯇꯧꯔꯤꯁꯦ ꯑꯩꯗꯤ ꯏꯃꯥꯅ ꯌꯨꯝ ꯄꯥꯟꯈ꯭ꯔꯣ ꯍꯥꯏꯕꯅꯦ ꯑꯗꯨꯒꯤ ꯑꯩꯁꯦ ꯍꯧꯖꯤꯛꯁꯦ ꯊꯤꯕꯅꯦ
ꯑꯁ ꯑꯗꯣ ꯅꯪꯗꯤ
ꯅꯪꯒꯤ ꯍꯥꯟꯅ ꯍꯥꯏꯌꯣ ꯀꯔꯤꯔꯣ ꯑꯩꯅ ꯍꯪꯈ꯭ꯔꯒ ꯆꯍꯤꯁꯨ ꯑꯩꯅ ꯍꯪꯈ꯭ꯔꯒ ꯍꯥꯏ
ꯍꯥꯏꯗꯤ ꯑꯩꯗꯤ ꯋꯥꯡꯉꯦ ꯌꯥꯝ ꯋꯥꯡꯗꯦꯗ
ꯅꯣꯔꯃꯜꯃꯤꯅꯦꯒꯤ
ꯑꯗꯨ ꯀꯌꯥꯔꯣ ꯍꯥꯏꯌꯣ
ꯏꯁ ꯑꯩꯗꯤ ꯀꯣ
ꯑ
ꯑꯧ ꯍꯥꯏꯕ ꯊꯤꯡ
ꯑꯩꯖꯦꯀꯣ
ꯎꯝ
ꯃꯉꯥ ꯃꯉꯥ ꯃꯉꯥ
ꯃꯉꯥꯒ ꯃꯉꯥ
ꯑ
ꯑꯩꯒ ꯃꯅꯩꯅꯦ ꯑꯗꯨꯗꯤ
ꯏꯁ
ꯑꯁ ꯀꯥꯏꯗꯦꯗ ꯅꯪ ꯅꯪ ꯅꯪꯗꯤ ꯑꯉꯥꯡꯅꯤꯅ ꯆꯥꯎꯈꯤꯅꯤꯗ ꯉꯥꯏꯔꯒꯦꯗ
ꯉꯥꯏꯔꯒꯦꯗ
ꯉꯥꯏꯕ ꯀꯜꯂꯗꯤ ꯑꯐꯕ ꯐꯪꯕꯅꯦ
ꯑꯩꯗꯤ ꯌꯥꯝ ꯏꯀꯥꯏꯌꯦ
ꯏꯁ ꯀꯩꯗꯧꯕꯩ ꯏꯀꯥꯏꯒꯦꯔꯥ ꯑꯍꯟ ꯀꯣꯏꯔꯗꯤ ꯁꯨꯃꯥꯏꯅ ꯇꯧꯕ ꯇꯥꯕ
ꯑꯣ ꯑꯍꯟ ꯀꯣꯏꯕꯗꯤ ꯀꯣꯏꯁꯨ ꯀꯣꯏꯗꯅ ꯀꯥꯏꯗꯒꯤ
ꯍꯥꯥ
ꯀꯣꯏꯖꯨ ꯀꯥꯏ ꯀꯣꯏꯗꯦꯕ
ꯍꯨꯖꯤꯛꯇꯤ ꯀꯣꯏꯔꯤꯅꯤꯅ
ꯍꯁ ꯃꯤꯅꯤꯠ ꯃ ꯃꯤꯅꯤꯠ ꯀꯨꯟ ꯇꯔꯥ ꯉꯥꯛꯇꯪꯅꯤ ꯑꯗꯨꯗ
ꯑꯁꯤ ꯂꯣꯏꯔꯒ ꯑꯃꯨꯛꯀ ꯋꯥꯔꯤ ꯁꯥꯔ ꯂꯣꯏꯔꯦ ꯀꯕꯤꯔꯣ
ꯎ ꯍꯌꯦꯡꯗꯤ
ꯍꯩ ꯍꯌꯦꯡꯗꯤ ꯑꯩ ꯀ꯭ꯂꯥꯁ ꯆꯠꯅꯦ ꯂꯩꯌꯦ ꯀ꯭ꯂꯥꯁ ꯄꯨꯡ ꯑꯍꯨꯝꯗ ꯂꯣꯏꯒꯅꯤ ꯑꯗꯨ ꯍꯜꯂꯛꯂꯒ ꯑꯃꯨꯛꯀ ꯁꯥꯔꯒ ꯂꯣꯏꯔꯦ
ꯑꯣ ꯑꯩꯗꯤ ꯊꯥꯖꯗꯦꯗ
ꯊꯥꯖꯅꯕ ꯀꯔꯤ ꯇꯧꯑꯣꯒꯦ
ꯑꯩꯁ
ꯐꯥꯒꯤꯒꯤ ꯑꯌꯥ ꯐꯥꯒꯤꯒꯤ ꯇꯥꯏꯞꯇ
ꯑꯁꯦꯡꯕ
ꯍꯣꯏꯅꯦ ꯍꯟꯗꯛꯇꯤ ꯋꯥꯊꯤ ꯇꯧꯕ ꯆꯠꯅꯗ꯭ꯔꯦ
ꯑꯁꯤ ꯑꯁꯤ ꯂꯣꯏꯔꯗꯤ ꯑꯩꯅ ꯑꯃꯨꯛꯀ ꯑꯃꯨꯛꯀ ꯅꯧꯅ ꯇꯧꯔꯛꯄ ꯌꯥꯕ ꯅꯠꯇ꯭ꯔꯣ ꯑꯁꯤꯒꯤ ꯀꯩꯅꯣꯁꯤꯗ ꯌꯥꯏꯀꯣ ꯃꯤ ꯑꯇꯣꯞꯄꯒꯤ ꯄꯥꯏꯒꯅꯨ ꯑꯩꯒꯤ ꯑꯗꯨꯝ ꯄꯥꯏꯌꯣꯀꯣ ꯑꯗꯨꯗꯤ ꯑꯗꯨꯝ ꯋꯥꯔꯤ ꯁꯥꯁꯦ
ꯍꯔꯥꯎꯅ ꯄꯥꯏꯕꯤꯒꯦ ꯍꯣꯏ ꯄꯥꯏꯕꯤꯒꯦ
ꯑꯦ ꯍꯣꯔꯦꯟ ꯃꯦꯁꯦꯖ ꯊꯥꯔ ꯔꯤꯄ꯭ꯂꯥꯏꯒ ꯇꯧꯔꯛꯇ꯭ꯔꯕ ꯎꯝ
ꯅꯪꯗꯤ ꯅꯪꯗꯤ ꯀꯔꯝꯕ ꯅꯨꯄꯤ ꯄꯥꯝꯕ꯭ꯔꯥ ꯍꯥꯏꯔꯛꯑꯣꯅꯦ
ꯑꯩꯗꯤ ꯅꯨꯄꯤ ꯄꯥꯝꯗꯦꯗ ꯅꯪ ꯄꯥꯝꯃꯤ
ꯑꯩ ꯅꯨꯄꯤꯔꯣ ꯅꯨꯄꯥꯔꯣ ꯑꯗꯨꯗꯤ
ꯅꯪ ꯅꯨꯄꯤꯅꯤꯅꯦ ꯑꯗꯨ
ꯀꯔꯝꯕ ꯍꯥꯏꯕꯗꯤ ꯃꯑꯣꯡ ꯂꯩꯅ ꯑꯁꯤ ꯇꯧꯕ ꯑꯗꯨ ꯇꯧꯕ ꯂꯩꯅ ꯑꯩ ꯍꯧꯖꯤꯛꯁꯤ ꯀꯔꯤ ꯇꯧꯋꯦ ꯈꯪꯕ꯭ꯔ ꯅꯪ ꯍꯥꯥ
ꯍꯥ ꯀꯩꯍꯥꯏꯕ
ꯅꯪꯁꯦ ꯑꯉꯥꯡ ꯑꯣꯏꯔꯤꯌꯦ ꯑꯉꯥꯡ ꯑꯉꯥꯡ ꯇꯥꯕ꯭ꯔꯣ